ꯑꯥꯎ
ꯀꯩꯗꯧꯔꯝꯃꯣ ꯈꯪꯗꯦ ꯅꯥꯕ ꯍꯣꯔꯦꯟ ꯀꯣꯛ ꯉꯥꯛꯇꯪ ꯂꯩ ꯌꯦꯡꯁꯤꯁꯦ ꯑꯩ ꯇꯧꯔꯛꯄ ꯑꯩꯁꯦ ꯇꯧꯔꯛ ꯌꯥꯔꯗꯤ ꯇꯧꯔ ꯀꯦ ꯅꯪ ꯀꯩꯗꯅ ꯒꯦꯝ ꯁꯥꯟꯅꯔꯤꯔꯣ
ꯒꯦꯝ ꯁꯥꯟꯅꯗꯦ ꯀꯩꯅꯣ ꯇꯧꯔꯝ ꯑꯩꯅ ꯇꯧꯅ ꯑꯗꯨꯝ ꯑꯗꯨꯗꯥꯏꯗ ꯎꯠꯂ ꯂꯩꯋꯥꯅꯤ
ꯀꯔꯤꯒꯤꯅꯣ ꯈꯪꯗ ꯑꯗꯣ ꯉꯊꯪ ꯂꯩ ꯌꯦꯡꯈꯤꯅꯤ ꯃꯤꯅꯤꯠ ꯃꯔꯤ ꯃꯉꯥꯃꯨꯛ ꯂꯩꯔꯣ ꯁꯤ ꯋꯥꯔꯤ ꯁꯥꯟꯅ ꯂꯣꯏꯔ ꯁꯤ ꯋꯥꯔꯤ ꯁꯥꯟꯅ ꯂꯣꯏꯔꯣ ꯑꯃꯨꯛ ꯌꯦꯡꯁꯤ ꯇ꯭ꯔꯥꯏ ꯇꯧꯔ ꯑꯩ ꯈꯔ ꯂꯩꯕꯨꯗꯤ ꯀꯣꯏꯔꯛꯀꯦ ꯑꯗꯨ ꯀꯣꯏꯔ ꯈꯔ ꯀꯣꯏꯔꯨꯁꯤ ꯒꯋꯥ ꯅꯨꯡꯋꯥ ꯈꯔ ꯆꯠꯗꯤ ꯅꯪ ꯊꯥꯛꯑꯅꯤꯗꯤ ꯅꯪ ꯔꯨꯝꯗ ꯃꯄꯥꯟ ꯑꯃꯨꯛ ꯊꯣꯛꯑꯏꯗꯕꯩ ꯃꯑꯣꯡꯅꯤꯅꯦ
ꯀꯥꯟꯗꯔꯥ ꯑꯦꯁ ꯒꯤꯌꯥꯟ ꯇꯥꯗꯦꯗ ꯅꯥꯕ ꯑꯩ ꯀꯟꯗꯤꯁꯟꯁꯤ
ꯍꯩꯁꯥꯕꯋꯥꯅꯤꯕꯣ ꯌꯥꯔꯦ
ꯗ ꯑꯩꯖꯦ ꯇꯜꯂꯃꯤꯅꯕ
ꯅꯪ ꯂꯩꯔꯤꯗꯅ ꯑꯇꯣꯞꯄ ꯂꯩꯕꯅꯦ ꯍꯥꯏꯗꯤ ꯐꯕ
ꯑꯗꯨ ꯇꯣꯉꯥꯟ ꯇꯣꯉꯥꯟꯕ ꯃꯥ ꯃꯅꯥꯎꯄꯤꯕꯥꯒ ꯂꯩꯔ ꯑꯩ ꯏꯗꯣꯝ ꯂꯩꯖꯦ ꯑꯗꯨꯃꯥꯏꯅ ꯂꯩꯕꯁꯨ ꯌꯥꯏ ꯇꯥꯟ ꯆꯥꯗ꯭ꯔꯗꯤ
ꯅꯪꯉꯣꯟꯗꯗꯤ ꯑꯣꯝ ꯄꯥꯎ ꯑꯃꯨꯛ ꯐꯥꯎꯔꯛꯇꯕ
ꯍꯥꯎꯔꯛꯄꯕꯨ ꯑꯩ ꯍꯥꯏꯔꯤꯅꯤ ꯃꯥ ꯂꯥꯛꯀꯅꯤ ꯂꯣꯏꯔꯦ
ꯃꯥ ꯂꯥꯛꯀꯅꯤ ꯅꯪ ꯂꯩꯔꯝꯒꯅꯨ ꯍꯥꯏꯔꯛꯇ꯭ꯔꯣ
ꯌꯥꯔꯦ ꯅꯥꯕ
ꯀꯩ ꯍꯥꯢꯕ
ꯅꯍꯥꯟ ꯑꯩꯅ ꯍꯥꯏꯕ ꯅꯪ ꯂꯥꯛꯇ꯭ꯔꯤꯉꯩ ꯆꯠꯈꯤꯅꯤ ꯍꯥꯏꯕ
ꯑꯥ
ꯍꯣꯏꯕꯣ ꯆꯠꯇ꯭ꯔꯤ ꯚꯥꯏ
ꯅꯪ ꯀꯩ ꯍꯥꯏꯒꯤ
ꯑꯩꯅ ꯆꯠꯂꯅꯤ ꯆꯠꯂꯅꯤ ꯋꯥꯅꯣꯏ ꯑꯩꯈꯣꯏ ꯄꯩꯁꯥ ꯂꯩꯇꯕꯅꯦ ꯍꯥꯏꯈꯤꯕꯅꯦ
ꯃꯃꯤꯁꯨ ꯅꯨꯄꯤ ꯀꯩꯝ ꯍꯥꯏꯗ꯭ꯔꯣꯗꯣ
ꯍꯪꯉꯝꯃꯒ ꯃꯣꯏ ꯃꯌꯨꯝ ꯆꯠꯂꯒꯦ ꯃꯣꯏ ꯃꯌꯥꯝꯗ ꯋꯥ ꯑꯃ ꯍꯥꯏꯗ ꯃꯣꯏꯗ
ꯅꯪ ꯅꯍꯥꯟ ꯐꯤꯃꯦꯜ ꯊꯝꯈꯤꯕꯣ ꯅꯪ ꯅꯨꯄꯤ ꯑꯣꯏꯅ ꯊꯣꯛꯏꯁꯤꯕꯣ
ꯊꯝꯗꯦꯗ
ꯅꯨꯄꯤ ꯐꯣꯇꯣ ꯑꯝ ꯊꯣꯛ ꯂꯩꯔꯦꯅꯦ
ꯑꯩꯉꯣꯟꯗꯁꯨ ꯊꯣꯛꯑꯦ ꯅꯨꯄꯤ ꯐꯣꯇꯣ ꯑꯃ
ꯊꯣꯛꯆꯔꯤꯕ ꯍꯥꯏꯗꯣ ꯑꯣꯏꯔꯝꯃꯅꯤ ꯑꯗꯨꯗꯤ ꯑꯁ ꯒ꯭ꯌꯥꯟ ꯇꯥꯗꯦ ꯇꯧꯗꯣꯢꯁꯦ ꯅꯨꯄꯤꯅ ꯀꯣꯏꯗ ꯀꯨꯏꯁꯜꯂꯛꯑꯦ ꯅꯕ ꯆꯍꯤ ꯑꯅꯤ ꯍꯦꯜꯂꯦ ꯑꯍꯨꯝ ꯐꯥꯔꯛꯇꯣꯔꯦ
ꯅꯪ ꯖꯦꯜꯂꯤꯗꯨꯗ ꯑꯝ ꯀꯣꯏꯗ꯭ꯔꯣ
ꯆꯠꯇꯦ
ꯊꯦꯡꯉꯁꯨ ꯊꯦꯡꯉꯗꯦ
ꯖꯗ꯭ꯔꯦ
ꯑꯁ ꯅꯪ ꯄꯨꯔꯥ ꯔꯨꯝꯗꯩ ꯃꯄꯥꯟ ꯑꯝ ꯊꯣꯛꯇꯕꯤ ꯅꯪ ꯂꯩꯔꯤꯁꯦ
ꯑꯁ
ꯃꯤꯏ ꯀꯥꯡꯁꯤꯅ ꯀꯔꯤ ꯇꯧꯔꯝꯂꯦ
ꯍꯥꯎ ꯌꯥꯏ ꯆꯥꯎꯏ ꯄꯧꯔꯦ
ꯆꯥꯛꯆꯥꯕꯩ ꯀꯧꯔꯛꯑꯦ
ꯀꯩ ꯏꯟꯖꯥꯡ ꯊꯣꯡꯉꯤꯅꯣ
ꯐꯤꯁꯨꯒ ꯂꯩ
ꯄꯨꯖꯥꯔꯤ ꯑꯃꯔꯥꯢ ꯑꯗꯨꯝ ꯑꯣꯏꯔꯦ
ꯑꯩ ꯃꯣꯢꯁꯨ ꯌꯥꯎꯋꯦꯗ
ꯊꯕꯛ ꯆꯠꯄ꯭ꯔꯣ ꯃꯥꯗꯤ
ꯑꯕꯨꯨ ꯆꯠꯂꯦ
ꯀꯩ ꯇꯧꯔꯛ ꯀꯩ ꯇꯧꯗꯣꯢꯅꯣ ꯃꯥꯅ
ꯑꯣ ꯅꯪꯉꯣꯏ ꯊꯕꯛ ꯑꯃꯨꯛ ꯊꯥꯖꯤꯟꯗ꯭ꯔꯣ ꯑꯃꯨꯛ ꯇꯧꯗ꯭ꯔꯣ
ꯍꯥꯥ
ꯅ
ꯊꯣꯛ ꯑꯃꯨꯛ ꯊꯦꯟꯕ꯭ꯔꯣ
ꯕꯤꯠ ꯂꯩꯇ꯭ꯔꯦ ꯅꯥꯕꯥ ꯊꯕꯛ ꯇꯧꯗꯧ
ꯀꯩꯗꯧꯔ ꯂꯩꯗꯣꯏꯅꯣ ꯃꯇꯝ ꯁꯨꯝ ꯃꯥꯡꯂ ꯂꯩꯒꯦ ꯍꯥꯏꯔꯣ
ꯌꯥꯔꯦ ꯗꯨꯝ ꯑꯐꯪ ꯑꯐꯪ ꯇꯧꯔꯣ ꯑꯗꯨꯑꯣꯢꯔꯗꯤ
ꯅ ꯑꯗꯨ ꯅ ꯍꯟꯗꯛ ꯕꯣꯟꯁꯤꯕꯨꯅ ꯀꯔꯝꯍꯥꯏꯅ ꯇꯧꯗꯣꯏꯅꯣ ꯒ꯭ꯌꯥꯟ ꯇꯥꯗ꯭ꯔꯦꯅ ꯇꯧꯔꯤꯁꯤ
ꯕꯣꯜ ꯒ꯭ꯌꯥꯟ ꯇꯥꯗꯦ ꯅꯥꯕꯥ ꯑꯁꯤ ꯅꯣꯔꯋꯦ ꯐ꯭ꯔꯥꯟꯁꯨ ꯂꯩꯕꯅꯦ
ꯑꯗꯣ ꯑꯩ ꯊꯥꯔꯦꯅ
ꯑꯥ
ꯀꯌꯥ ꯊꯥꯔꯤꯌꯣ
ꯀꯩꯒꯦ
ꯁꯁ ꯀꯩꯅꯣꯗꯅꯦꯗ
ꯋꯥꯟ ꯑꯦꯛꯁ ꯚꯦꯠ ꯂꯣ
ꯎꯝ
ꯀꯅꯥꯗ ꯊꯥꯔꯤꯕ
ꯑꯃꯨꯅ ꯅꯣꯔꯋꯦꯗ ꯑꯃꯨꯅ ꯀꯩꯅꯣꯗ
ꯅꯪ ꯀꯩ ꯊꯥ ꯍꯥꯏꯕ ꯀ ꯅꯪ ꯃꯗ꯭ꯔꯥ
ꯍꯥꯥ ꯑꯁ ꯅꯣꯔꯋꯦꯅ ꯍꯦꯟꯀꯤꯗꯦ ꯀꯤꯗꯦ ꯅ ꯅꯣꯔꯋꯦꯅ ꯍꯦꯟꯅ ꯅꯣꯔꯋꯦꯅ ꯍꯦꯟ ꯆꯥꯎꯊꯥꯔꯦ ꯀꯤꯗꯦꯅ ꯃꯥꯅꯥ ꯍꯦꯟꯅ
ꯌꯥꯔꯣꯗ ꯀꯥꯏꯗꯩ ꯃꯤꯒꯤ ꯑꯦꯛꯁꯄꯤꯔꯤꯌꯦꯟꯁ ꯍꯥꯏꯕ ꯑꯃꯁꯨ ꯂꯩꯔꯤꯅꯤ ꯍꯣꯏ ꯍꯟꯗꯛ ꯈꯛꯇꯅꯤ ꯋꯥꯜꯀꯞ ꯌꯥꯎꯔꯛꯏ ꯚꯥꯢ
ꯑꯁ ꯑꯗꯨ ꯑꯣꯏꯔꯁꯨ ꯅꯥꯕ ꯐꯖꯩꯌꯦ ꯅꯥꯕ ꯍꯟꯗꯛ ꯑꯃꯨꯛ ꯄꯣꯗ꯭ꯔꯤ ꯀꯩꯅꯣ
ꯇꯦ ꯑꯣ ꯄꯣꯗꯅ ꯇꯣꯑꯔꯣꯏ ꯅꯥꯕꯥ ꯂꯩꯗꯨꯅꯤ ꯑꯦꯛꯁꯄꯤꯔꯤꯌꯦꯟꯁ ꯍꯥꯏꯕ ꯑꯃꯁꯨ ꯂꯩꯔꯤꯅꯤ ꯥꯑꯦꯝꯙꯄꯦ ꯌꯥꯏ ꯈꯜꯂꯣꯅ ꯀ꯭ꯂꯞꯇ ꯐꯖꯗ꯭ꯔꯁꯨ ꯀꯅ ꯇꯧꯕ ꯐꯖꯔ ꯂꯣꯏꯔꯦ
ꯐꯖꯩꯅꯕ ꯐꯖꯩꯅ ꯐꯖꯗꯦ ꯍꯥꯏꯔꯣꯢ ꯑꯩꯅ ꯑꯗꯨꯅ ꯍꯟꯗꯛ ꯅꯥꯕꯣ ꯔꯣꯅꯥꯜꯗꯣꯗꯨꯅ ꯃꯣꯏ ꯇꯤꯝ ꯃꯈꯩꯅ ꯃꯣꯏ ꯄꯥꯔꯇꯤ ꯃꯈ ꯂꯣꯏ ꯁꯣꯏꯍꯟꯕꯅꯦ
ꯃꯣꯏ ꯀꯥꯡꯉꯨ ꯈꯩꯗꯣꯅꯕ
ꯑꯗꯨꯒꯤ ꯇꯤꯝ ꯃꯈꯩꯗꯣ ꯄꯥꯛ ꯌꯥꯎꯈꯤꯗ꯭ꯔꯕꯅꯤ ꯑꯗꯨꯒꯤ ꯃꯤ ꯃꯈꯩꯗꯣ ꯑꯌꯥꯝꯕꯅ ꯍꯟꯗꯛ ꯑꯅꯧꯕ ꯉꯥꯛꯇꯅꯤ ꯍꯦꯟꯅ ꯐꯖꯕ ꯃꯤ ꯉꯥꯛꯇꯅꯦ
ꯑꯁ ꯅꯥꯕꯑꯗꯣ ꯍꯟꯗꯛꯅ ꯀꯃꯥꯏ ꯑꯩ ꯒ꯭ꯌꯥꯟ ꯇꯥꯗꯦ ꯅꯥꯕ
ꯑꯁ ꯑꯗꯨ ꯅꯪ ꯆꯥ ꯀꯔꯤ ꯅꯪ ꯕꯖꯥꯔꯗꯩꯗꯤ ꯑꯃꯨꯛ ꯑꯣꯏꯗ꯭ꯔꯣ
ꯑꯦ ꯑꯣꯏꯔꯃꯤꯗꯥ ꯀꯥꯏꯗꯩ
ꯑꯁ ꯅꯍꯥꯟꯅꯥ ꯂꯣꯛꯇꯥꯛ ꯀꯣꯏꯔꯨ ꯅꯨꯡꯉꯥꯏꯍꯦ
ꯑꯣꯖꯥ ꯑꯝꯇꯪ ꯆꯠꯀꯦ ꯈꯜꯂꯝꯕꯅꯤꯅ ꯍꯦꯛ ꯐꯪꯗ ꯂꯥꯛꯑꯦꯗꯥꯢ
ꯑꯩ ꯀꯩꯅꯣꯒꯤ ꯃꯅꯥꯛꯇ ꯆꯠꯂꯨꯢꯅꯦ ꯑꯩ ꯉꯁꯥꯢ ꯃꯣꯢ ꯃꯌꯨꯝꯗ ꯅꯪ ꯃꯁꯛ ꯈꯪꯗ꯭ꯔꯦ ꯍꯥꯏꯅ ꯍꯣꯏ ꯅꯪ ꯅꯍꯥꯟ ꯂꯣꯏ ꯊꯦꯡꯅꯔ ꯇꯥꯅꯦ ꯑꯣꯟꯅꯔꯁꯤꯒ
ꯑꯦ ꯑꯃꯨꯔꯛ ꯂꯥꯟꯅꯤ ꯌꯦꯛꯂ ꯈꯔ ꯊꯦꯡꯅꯩꯌꯦꯃꯤ
ꯃꯥ ꯀꯥꯎꯔ ꯃꯥ ꯃꯤꯂꯣꯢꯅ
ꯕꯣꯟ ꯁꯥꯟꯅ ꯀꯥꯟꯗ
ꯍꯣꯏ
ꯑꯋꯥꯡꯕꯗꯨ ꯅꯠꯇ꯭ꯔꯣ ꯃꯤ
ꯍꯣꯏ ꯍꯣꯏ ꯑꯁ ꯈꯪꯗꯦꯗ ꯇꯧꯔꯤꯁꯦ ꯒ꯭ꯌꯥꯟ ꯇꯥꯗꯦ ꯃꯇꯝꯁꯤꯁꯨꯅ ꯍꯧꯈꯤ ꯈꯪꯍꯧꯗꯦ ꯖꯔ ꯖꯔ ꯖꯔ ꯆꯛꯈꯤ ꯂꯩꯔꯝꯃꯤꯅ
ꯈꯔꯪ ꯉꯥꯎꯁꯤꯟꯅ ꯈꯔ ꯉꯥꯎꯔꯤꯉꯩ ꯇꯧꯔꯤꯉꯩꯗ ꯅꯥꯕ ꯄꯨꯔꯥ ꯄꯨꯡꯂꯣꯏ ꯂꯣꯏꯒꯤꯔꯅꯦ ꯑꯛꯖꯥꯝ ꯊꯥꯒꯦ ꯇꯧꯕꯅꯤ ꯉ ꯉꯝꯗꯩ ꯃꯟꯖꯤꯟ ꯂꯛꯇ꯭ꯔꯦꯅ ꯂꯥꯔꯤꯛ ꯄꯗ꯭ꯔꯤ ꯈꯣ ꯄꯗ꯭ꯔꯁꯤꯒ ꯍꯥꯢꯔꯗꯤ
ꯀꯔꯤ ꯑꯦꯛꯖꯥꯝ
ꯂꯩꯅꯦ ꯑꯩꯒ ꯊꯥꯅꯤꯡꯕ ꯈꯔ ꯊꯕꯛ ꯃꯆꯥꯗꯤ ꯇꯧꯔꯣꯢ
ꯇꯧꯋꯦ ꯇꯧꯕ ꯑꯆꯧꯕ ꯎꯝ ꯇꯧꯔꯨꯔꯦ ꯀꯅꯥ ꯀꯅꯥ ꯂꯩꯅꯣ ꯃꯥꯏ ꯅꯨꯄꯥꯗꯨ ꯂꯩꯕ꯭ꯔꯣ
ꯀꯅꯕꯣ
ꯅꯪ ꯂꯩꯗꯨꯕꯣ
ꯂꯩꯇꯦꯗ
ꯅꯣꯏꯅꯤ ꯈꯛꯇꯔꯣ
ꯎꯝ
ꯍꯣꯏ ꯐꯖꯕ꯭ꯔꯣ
ꯑꯁ ꯈꯪꯗꯦꯗ ꯌꯥ
ꯑꯣ ꯂꯥ ꯆꯥꯛ ꯆꯥꯛ ꯀꯩꯀꯩ ꯆꯥ ꯊꯣꯛꯎꯔꯣ ꯑꯗꯨꯒ ꯆꯥꯛ ꯊꯣꯛꯑ ꯌꯦꯡꯁꯤ ꯑꯩꯒ ꯗꯨꯗ ꯑꯃꯨꯛ
ꯑꯗꯨꯕꯨꯗꯤ ꯑꯗꯨꯝ ꯋꯥꯔꯤ ꯁꯅ ꯆꯥꯔꯁꯨ ꯌꯥꯏꯅꯦ
ꯍꯣꯏ ꯑꯃꯗꯨꯗꯤ ꯑꯃꯨꯛ ꯌꯦꯡꯒ ꯊꯝꯃꯒꯦ ꯇꯧꯔꯛꯑꯣ ꯑꯃꯗꯨꯗ
ꯑꯣꯄ